ꯍꯜꯂꯣ ꯇꯥꯕ꯭ꯔꯣ
ꯍꯜꯂꯣ
ꯇꯥꯕ꯭ꯔꯣ ꯑꯧ ꯇꯑꯌꯦ
ꯑꯣ ꯇꯥꯔꯦ ꯃꯔꯨꯞ ꯇꯥꯔꯦ ꯇꯥꯔꯦ
ꯑꯣ ꯁꯤꯡ ꯇꯥꯔꯕ꯭ꯔꯣ
ꯑꯧ ꯈꯔꯕꯨꯗꯤ ꯇꯞꯄꯦ
ꯑꯣ ꯑꯩꯕꯨꯗꯤ ꯁꯦꯡꯅ ꯇꯥꯔꯦ ꯑꯅꯥ ꯑꯌꯦꯛ
ꯑꯣ ꯇꯥꯔꯦ ꯌꯥꯎꯗꯦꯌꯦ ꯌꯥꯎꯗꯦꯌꯦ ꯅꯪꯗꯤ ꯌꯥꯎꯕ꯭ꯔꯥ
ꯑꯁ ꯑꯩꯁꯦ ꯑꯣꯟꯊꯣꯛꯄ ꯑꯃ ꯇꯧꯔꯦ ꯇꯧꯔꯤꯁꯦ ꯊꯥꯏꯅꯗꯤ ꯍꯛꯆꯥꯡ ꯐꯔꯦꯅ ꯑꯩꯅ ꯆꯥꯕ ꯊꯛꯄꯗ ꯖꯇꯣꯟ ꯇꯧꯕꯤꯔ ꯇꯕ ꯃꯌꯥꯝꯗꯣ ꯍꯧꯖꯤꯛꯅꯦ ꯑꯍꯟ ꯑꯣꯏꯁꯜꯂꯀꯥꯟꯗꯗꯤ ꯌꯥꯗ꯭ꯔꯦ ꯍꯛꯆꯥꯡꯁꯤ ꯌꯥꯔꯝꯗ꯭ꯔꯦ ꯇꯧꯔꯤꯁꯦ ꯉꯔꯥꯡ ꯅꯍꯥꯟ ꯀꯣꯛꯁꯤ ꯉꯥꯎꯏꯤ ꯉꯥꯎꯋꯤ ꯇꯧꯔꯒ ꯑꯩꯁꯤꯦ ꯇꯨ ꯩ ꯇꯧꯕ ꯑꯩꯈꯣꯏꯒꯤ ꯏꯔꯨꯖꯔꯨꯕ ꯏꯔꯨꯖꯕꯒꯤ ꯐꯃꯝꯕꯗꯒꯤꯒ ꯐꯛꯀ ꯍꯧꯒꯠꯂꯛꯄꯁꯦ ꯑꯩꯁꯦ ꯐꯠ ꯍꯧꯒꯠꯂꯛꯄꯒꯗꯖꯒꯁꯦ ꯑꯩꯈꯣꯏ ꯀꯣꯛꯁꯤ ꯉꯥꯎꯕ ꯇꯧꯔꯤꯁꯦ ꯑꯗꯒꯤ ꯑꯩꯁꯤꯅ ꯖꯔꯍꯥꯔꯦꯒꯨꯝꯕ ꯈꯜꯂꯒꯅꯦ ꯏꯁꯥꯁꯦ ꯍꯦꯛꯇ ꯌꯦꯡꯧꯔ ꯀꯥꯟꯗꯅꯅꯦ ꯑꯩ ꯏꯊꯟꯗꯛ ꯀꯣꯛ ꯉꯥꯎꯕꯒꯤ ꯑꯣꯏ ꯂꯩꯔꯝꯕ ꯇꯧꯔꯤꯁꯦ ꯑꯗꯒꯤꯗꯤ ꯃꯁꯤ ꯃꯤꯠꯀꯤ ꯑꯣꯏꯗꯣꯏꯔꯦꯅ ꯍꯥꯏꯔꯒ ꯃꯤꯠꯀꯤ ꯑꯃꯨꯛ ꯌꯦꯡꯉꯨꯔꯦ ꯑꯗꯩ ꯃꯤꯠꯀꯤꯁꯨ ꯑꯃꯨꯛ ꯑꯣꯏꯔꯝꯗꯔꯦ ꯇꯧꯔꯤꯁꯦ ꯑꯗꯨꯅ ꯕꯤ ꯄꯤꯕꯤꯗꯨ ꯇꯤꯈꯠ ꯈꯠꯇꯅ ꯋꯥꯡꯈꯠꯂꯒ ꯂꯩꯔꯝꯃꯦꯅ ꯇꯧꯔꯤꯁꯦ ꯇꯥꯕꯨ